ꯑꯣ
ꯍ ꯇꯥꯕ꯭ꯔꯣ ꯍꯜꯂꯣ ꯅꯨꯡꯉꯥꯏꯔꯤꯕꯣ
ꯎꯝ ꯇꯕꯣ
ꯍꯣꯏ ꯇꯥꯏꯍ ꯅꯇ ꯑꯩ ꯑꯃꯨꯛ ꯍꯣꯟ ꯇꯥꯕ꯭ꯔꯥ
ꯀꯩꯗꯧꯔꯤꯅ
ꯀꯩꯁ ꯇꯧꯔ ꯑꯁꯨꯝ ꯊꯝꯅꯒ ꯂꯩꯗ ꯅꯪꯒꯤ
ꯑꯣ ꯑꯩꯅ ꯉꯥꯡꯕꯗꯤ ꯇꯥꯔꯝꯒꯅꯤꯕꯀꯣ ꯐꯖꯅ ꯅꯪꯗꯣ ꯑꯗꯣ ꯎꯝ ꯉꯁꯥꯏꯗꯒꯤꯅꯦ ꯑꯩꯗꯣ ꯅꯣꯏꯅ ꯉꯥꯡꯕꯗꯤ ꯅꯦꯠ ꯇꯠꯄꯩ ꯇꯥꯏꯞꯇ ꯐꯖꯅ ꯇꯥꯗꯦꯕꯀꯣ
ꯍ ꯑꯗꯨꯝꯣꯏ ꯍꯣꯏ ꯑꯗꯨꯃꯥꯏꯅ ꯇꯧꯒꯜꯂꯦ ꯑꯗꯣ
ꯏꯌꯣ ꯑꯩꯅ ꯋꯥ ꯉꯥꯡꯒꯦ
ꯍꯣꯏ ꯌꯥꯏ ꯌꯥꯏꯗꯁꯨ ꯀꯩꯁꯀꯥꯏ
ꯅꯪꯗꯣ ꯋꯥꯆꯞꯇꯅꯦ ꯃꯦꯁꯦꯁ ꯏꯔꯛꯑꯣ ꯑꯩꯅ ꯋꯥ ꯉꯥꯡꯉꯛꯀꯦ ꯅꯪꯁꯨ ꯋꯥ ꯉꯥꯡꯅꯕ ꯑꯉꯥꯡꯅ ꯏꯌꯣꯕ
ꯑ ꯎꯝ ꯍꯣꯏ ꯑꯗꯣ ꯅ ꯑꯩ ꯃꯈꯣꯟꯗꯤ ꯇꯥꯔꯛꯑꯝꯅꯦꯀꯣ ꯍꯣꯏ ꯎ ꯈꯪꯉꯦ
ꯁꯛ ꯐꯖꯕꯤ ꯇꯥꯕ꯭ꯔꯣ
ꯇꯥꯏꯌꯦ ꯔꯤ ꯅꯪ ꯁꯠ ꯇꯥꯏꯌꯦ
ꯐꯖꯗꯕꯅꯦ ꯑꯣ ꯉꯥꯡꯒꯦ ꯉꯥꯡꯒꯦ ꯅꯪꯗꯣ ꯅꯨꯄꯤꯔꯣ ꯅꯨꯄꯥꯔꯣ
ꯑ ꯑꯩꯁꯨ ꯅ ꯃꯈꯣꯏ ꯑꯗꯨꯝ ꯇꯥꯏ
ꯑ ꯅꯨꯄꯤꯔꯣ ꯅꯨꯄꯥꯔꯣ
ꯅꯨꯄꯤꯅꯦ ꯑꯩꯁꯨ ꯅꯪꯁꯨ ꯅꯨꯄꯤ ꯑꯣꯏꯔꯝꯅꯦꯀꯣ
ꯃꯦꯦꯝ ꯂ ꯁꯔꯣ ꯑꯣ ꯑꯣ ꯍꯣ
ꯅꯨꯡꯉꯥꯏꯕ꯭ꯔ ꯅꯪꯁꯅꯁꯤꯠ ꯅꯨꯃꯤꯃꯦꯠ ꯎꯝ ꯑꯗꯨꯁꯨ ꯅꯨꯡꯉꯥꯏꯕ꯭ꯔꯥ ꯅꯪꯒꯤꯗꯤ ꯉꯦꯁꯤ ꯀꯩꯅꯣ ꯆꯥꯏꯦ ꯀꯥꯡꯁꯣꯏ ꯁꯥꯏꯍꯦ
ꯍꯥꯥ
ꯀꯝ ꯁꯏ ꯆꯑꯦ ꯅꯪꯒꯤ
ꯀꯩ ꯍꯥꯏꯕ ꯀꯩ ꯌꯦꯟꯁꯥꯡ ꯆꯥꯔꯦ ꯍꯥꯏꯅꯣ
ꯀꯥꯡꯁꯣꯏ ꯆꯥꯏꯌꯦ ꯀꯪꯁꯣꯏ ꯆꯥꯏꯌꯦ ꯎꯝ
ꯍꯧ꯭ꯔꯣ
ꯑꯗꯣ ꯉꯁꯤꯗꯣ ꯋꯥꯔꯤ ꯑꯗꯨꯝꯈꯤ ꯒꯦ ꯉꯁꯥꯥꯟꯗꯣ ꯑꯗꯨꯝ ꯆꯠꯂꯦꯕꯀꯣ ꯏꯃꯥꯟꯕꯤꯁꯤꯡꯒ ꯑꯗꯨꯒ ꯌꯥꯝ ꯅꯨꯡꯉꯥꯏꯌꯦ ꯐꯖꯅ ꯄꯨꯜꯂꯦ ꯑꯩꯈꯣꯏꯗꯣ ꯑꯗꯨꯒ ꯅꯪꯁꯨ ꯑꯗꯨꯝ ꯋꯥꯔꯤ ꯂꯥꯛꯑꯣ ꯂꯤꯖꯤ ꯂꯥꯛꯑꯣ ꯑꯩꯁꯨ ꯑꯗꯨꯝ ꯇꯥꯅꯤꯡꯉꯦ
ꯊꯅ
ꯅꯪꯒꯤ ꯋꯥꯔꯤꯔꯤ ꯁꯣ
ꯑ ꯍꯣꯏ ꯍꯣꯏ ꯎꯝ ꯑ ꯑꯣ ꯑꯩ ꯋꯥꯔꯤ ꯂꯤꯔꯛꯑꯣꯔꯣ ꯋꯥꯔꯤ ꯐꯖꯕ ꯇꯥꯅꯤꯡꯕ꯭ꯔꯣ
ꯍ ꯌꯥ ꯇꯥꯅꯤ
ꯎ ꯑꯂꯤ ꯌꯦꯀꯣ ꯋꯥꯔꯤꯔꯤ ꯑ ꯃꯊꯥꯏ ꯊꯥꯏꯅ ꯃꯃꯥꯡꯉꯩꯗꯅꯦ ꯀꯩꯅꯣ ꯂꯩ ꯍꯅꯨꯕꯤ ꯍꯅꯨꯕꯤ ꯃꯃꯥ ꯃꯆꯥ ꯑꯃ ꯂꯩꯌꯦꯕꯀꯣ ꯃꯃꯥ ꯃꯆꯥꯁꯦ ꯅꯨꯄꯤꯅꯦ ꯅꯨꯄꯤꯁꯦꯀꯣ ꯑꯗꯨꯒꯅꯦ ꯃꯥꯏ ꯃꯥꯒ ꯍꯧꯖꯤꯛꯀꯤ ꯅꯨꯄꯥꯁꯦ ꯃꯃꯥ ꯃꯄꯥ ꯅꯨꯄꯥꯗꯤ ꯂꯩꯈꯤꯗ꯭ꯔꯦꯕꯀꯣ ꯃꯥꯁꯦꯅ ꯃꯥ ꯅꯨꯄꯥ ꯃꯆꯥ ꯅꯨꯨꯄꯥ ꯑꯃ ꯄꯣꯛꯑꯝꯅꯦꯕ ꯑꯗꯨꯒꯁꯦ ꯄꯨꯟꯁꯤꯗꯩ ꯄꯨꯟꯁꯤ ꯂꯩꯄꯨꯟꯁꯦꯝꯗꯅ ꯂꯨꯍꯣꯡꯃꯤꯟꯅꯔꯦ ꯑꯅꯤꯁꯤ ꯑꯗꯨꯒꯅꯦ ꯑꯕꯦꯡꯀ ꯇꯥꯎꯕꯒ ꯀꯧꯏ ꯑꯗꯨꯃꯥꯏꯅꯅꯦ ꯑꯕꯦꯡꯀ ꯇꯥꯎꯕꯁꯦ ꯂꯨꯍꯣꯡꯉꯦ ꯂꯨꯍꯣꯡꯉꯦ ꯍꯥꯏꯔꯒ ꯅꯨꯄꯥꯁꯤꯗꯤ ꯌꯥꯝꯅ ꯄꯪꯉꯦꯕꯀ ꯑꯣ ꯄꯪ ꯄꯩꯖꯠꯇ ꯌꯥꯝ ꯄꯪꯉꯦꯕꯀꯣ ꯅꯨꯄꯥꯁꯦ ꯑꯗꯨꯗ ꯑꯁꯁꯨꯃꯥꯏꯅ ꯇꯧꯏ ꯅꯨꯄꯥ ꯑ ꯑꯩꯈꯣꯏꯒꯤꯅꯦ ꯈꯪꯕ꯭ꯔꯥ ꯎ ꯃꯥꯁꯦ ꯁꯨ ꯌꯥꯝ ꯁꯨꯅꯤꯡꯗꯦꯕꯀꯣ ꯃꯥꯁꯦ
ꯑꯣ ꯑꯣꯏꯔꯝꯅꯤ ꯁꯥꯎꯅꯤꯡꯉꯦ ꯑꯩꯁꯨ
ꯍꯣꯏ ꯅꯨꯄꯤꯁꯤꯅꯅꯦ ꯀꯩꯅꯣ ꯅꯨꯄꯥ ꯊꯕꯛ ꯑꯝꯇ ꯇꯧꯕꯤ ꯑꯩꯁꯤ ꯍꯣꯔꯦꯟ ꯅꯣꯡ ꯆꯨꯔꯗꯤ ꯌꯥꯔꯔꯣꯏ ꯐꯧ ꯈꯔ ꯀꯩꯅꯣ ꯇꯧꯔ ꯂꯧꯗꯣ ꯈꯔ ꯀꯨꯝꯃꯨꯔꯣ꯫ ꯈꯣꯠꯂꯨꯔꯨ ꯍꯥꯏꯕꯁꯦ ꯑꯗꯨꯝ ꯀꯩꯅꯣ ꯇꯧꯋꯦꯕ ꯃꯥꯁꯦ ꯇꯟꯗꯅꯀꯣ ꯎꯝ ꯍ ꯍꯣꯏ ꯍꯣꯏ ꯑꯗꯨꯝ ꯍꯥꯏꯗꯤ ꯀꯩꯅꯣ ꯇꯧꯋꯦꯕ ꯃꯥꯁꯦ ꯀꯣ ꯀ ꯀꯣ ꯀꯔꯤ ꯍꯥꯏꯠꯔꯦ ꯀꯨꯝꯃꯨꯔꯦ ꯃꯥꯏ ꯅꯨꯄꯤꯖꯦ ꯃꯥꯏ ꯅꯨꯄꯤꯅ ꯍꯥꯏꯔꯕꯅꯦ ꯃꯥꯁꯥꯗꯅ ꯇꯟꯅ ꯇꯟꯅ ꯀꯨꯝꯃꯨꯔꯦ ꯑꯗꯨꯒꯅꯦ ꯀꯥꯔꯛꯄꯁꯤꯗꯅꯦ ꯃꯥꯁꯦ ꯃꯈꯣꯡꯁꯤ ꯊꯣꯛꯇꯕꯤꯗ ꯇꯠꯃꯟꯗꯅꯀꯣ ꯃꯥꯁꯦ ꯈꯣꯡꯁꯦ ꯆꯥꯝꯊꯣꯛꯇꯕꯤꯗ ꯃꯅꯨꯡꯗꯁꯨ ꯆꯪꯗꯕꯤꯗ ꯃꯥꯡꯒꯣꯟꯁꯤꯗ ꯇꯨꯝꯊꯣꯛꯈ꯭ꯔꯦꯕ ꯃꯥꯁꯦ ꯇꯨꯝꯊꯣꯛꯈ꯭ꯔꯦ ꯑꯗꯨꯒ ꯅꯨꯄꯤꯁꯤꯅ ꯁꯥꯎꯔꯦ ꯅꯣꯏꯁꯦ ꯈꯤꯇꯪ ꯉꯥꯡꯕꯗ ꯑꯗ ꯌꯥꯝ ꯇꯟꯒꯜꯂꯤ ꯈꯣꯠꯂꯤ ꯑꯗꯨ ꯇꯧꯋꯤ ꯑꯗꯥ ꯇꯧꯋꯅ ꯉꯥꯡꯉꯤ ꯑꯗꯨꯒꯅꯤ ꯃꯥꯁꯦ ꯅꯣꯡꯉꯥꯜꯂꯒꯅꯤꯀꯣ ꯃꯥꯁꯦ ꯅꯨꯄꯤ ꯁꯤꯅꯥꯅꯦ ꯈꯪꯕꯔꯥ ꯏꯃꯥꯈꯣꯏꯗꯒꯤ ꯏꯃꯥ ꯏꯃꯥꯈꯣꯏꯗꯒꯤ ꯐꯧ ꯈꯨꯛꯇ ꯂꯧꯕꯤꯔꯨꯁꯨ ꯍꯥꯏꯕꯁꯦ ꯀꯩꯅꯣꯁꯤꯅꯅꯦ ꯅꯨꯄꯥꯁꯤꯅꯅꯦ ꯈꯪꯕ꯭ꯔ ꯅꯍ ꯃꯥꯁꯦ ꯑꯁ ꯑꯩ ꯏꯃꯥ ꯍꯣꯏ ꯆꯠꯄꯗꯣ ꯀꯌꯥ ꯅꯨꯡꯉꯥꯏꯗꯧ ꯃꯥꯟꯗꯦꯗ ꯈꯣꯠꯇꯦꯗ ꯍꯥꯏꯕꯀꯣ ꯑꯗꯣ ꯍꯥꯏꯕꯗꯣ ꯃꯥꯗꯣ ꯌꯥꯗꯦ ꯌꯥꯅꯤꯡ ꯇꯕꯗꯣ ꯑꯗꯨꯝ ꯅꯨꯄꯤꯗꯨꯅ ꯅꯝꯗꯅ ꯍꯥꯏꯕꯗꯣ ꯌꯥꯊꯣꯛꯈ꯭ꯔꯕ
ꯐꯤꯗꯤ ꯁꯥꯕ ꯇꯝꯂꯝꯕ ꯌꯥꯕꯤꯔꯗꯤ ꯈꯔ ꯅꯨꯡꯉꯥꯏꯒꯅꯤꯌꯦ ꯅꯪ ꯋꯥꯔꯤꯔꯤꯁꯤꯗꯤ ꯌꯥꯝ ꯅꯨꯡꯁꯤꯌꯦ ꯇꯥꯕꯁꯨ ꯌꯥꯝ ꯅꯨꯡꯉꯥꯏꯌꯦ
ꯎꯝ ꯊ ꯎꯝ ꯎꯝ ꯃꯥꯅ ꯑꯗꯨꯅ ꯑꯗꯨꯃꯥꯏꯅ ꯂꯩꯌꯦꯕꯀꯣ ꯎ ꯎꯝ ꯑꯗꯨꯒꯅꯦ ꯈꯪꯕ꯭ꯔꯥ ꯃꯥꯁꯦ ꯅꯨꯄꯥ ꯅꯨꯄꯤꯁꯤꯅ ꯍꯥꯏꯔꯕꯅꯦ ꯁꯥꯗꯅ ꯃꯣꯏ ꯌꯨꯝꯗ ꯐꯧ ꯂꯧꯕ ꯆꯠꯂꯦꯕꯀꯣ ꯑꯗꯨꯒꯅꯦ ꯐꯧ ꯂꯨꯕ ꯆꯠꯂꯦꯅ ꯐꯧ ꯑꯩꯈꯣꯏꯒꯤ ꯀꯩꯅꯣꯗ ꯐꯧ ꯐꯧ ꯄꯤꯕꯤꯌꯨꯔꯥ ꯍꯥꯏꯕ ꯐꯧ ꯄꯤꯕ ꯆꯠꯄ ꯐꯧ ꯐꯧ ꯑꯃ ꯑꯅꯤ ꯄꯨꯔꯛ ꯐꯧ ꯑꯃ ꯄꯨꯔꯛꯄ ꯄꯄꯁꯤꯗꯀꯣ ꯎꯝ ꯍꯧ ꯄꯔꯛꯄꯁꯤꯗ ꯃꯥꯏ ꯅꯨꯄꯤꯁꯦ ꯃꯥꯏ ꯃꯃꯥꯁꯤꯅ ꯃꯄꯥꯁꯤꯅ ꯀꯩ ꯍꯥꯏꯒꯦꯗ ꯃꯣꯏꯒꯤꯗꯤ ꯅꯨꯄꯥꯒꯤ ꯂꯝꯤꯡ ꯀꯣꯟꯜꯁꯦ ꯗ ꯐꯧꯁꯦ ꯃꯔꯥꯡ ꯀꯥꯏꯅ ꯌꯥꯝ ꯆꯥꯎꯅ ꯋꯥꯠꯇ ꯄꯥꯠꯇꯅ ꯂꯩꯌꯦꯕ ꯑꯗꯨꯅ ꯃꯃꯥꯒ ꯃꯄꯥꯒꯁꯦ ꯑꯁꯤꯅꯅꯦ ꯀꯩ ꯈꯜꯂꯦ ꯍꯥꯏ ꯀꯥꯟꯗꯅꯦ ꯑꯩꯒꯤ ꯏꯌꯥ ꯅꯨꯄꯥꯗꯤ ꯄꯪꯕꯅꯤꯅ ꯑꯩꯅ ꯂꯧꯊꯣꯛꯄ ꯌꯥꯅꯤ ꯈꯣꯠꯅꯤ ꯑꯩꯈꯣꯏꯅ ꯑꯩꯈꯣꯏ ꯐꯧꯗꯣ ꯑꯩꯈꯣꯏ ꯃꯌꯥꯝ ꯈꯣꯏꯅ ꯆꯥꯗꯣꯕꯅꯤ ꯈꯣꯠꯇꯣꯕꯅꯤ ꯃꯄꯥꯥꯟ ꯅꯪꯕꯨ ꯑꯩꯈꯣꯏ ꯐꯧꯗ ꯂꯧꯍꯧꯁꯤ ꯈꯣꯠꯁꯤ ꯀꯃꯥꯏꯅ ꯇꯧꯁꯤ ꯈꯣꯠꯁꯤꯅꯅꯦ ꯍꯥꯏ ꯁꯤꯖꯟꯅ ꯍꯥꯏꯔꯒꯅꯦ ꯊꯦꯝꯅꯕ ꯇꯧꯔꯦ ꯑꯗꯨꯒꯅꯤ ꯈꯪꯕ꯭ꯔꯥ ꯃꯣꯏꯁꯦ ꯑꯗꯨ ꯅ ꯏꯗ꯭ꯔꯦ ꯍꯟꯗꯛ ꯀꯩꯅꯣꯒꯤꯁꯤꯗꯤ ꯍꯟꯗꯛ ꯆꯍꯤ ꯀꯨꯝꯒꯤꯁꯤꯗꯤ ꯅꯪꯅ ꯑꯗꯨ ꯀꯩꯅꯣꯗꯣ ꯀꯌꯥꯅꯣ ꯀꯨꯟꯊ꯭ꯔꯥꯗꯣ ꯑꯗꯨ ꯄꯤꯌꯣ ꯈꯣꯠꯂꯣ ꯑꯗꯨꯗꯨꯒ ꯀꯩꯅꯣ ꯇꯧꯅꯕ ꯈꯣꯠꯅꯕ ꯀꯥꯏꯅ ꯃꯣꯏ ꯈꯟꯅꯔꯒ ꯍꯥꯏꯔꯦ ꯑꯗꯨꯒ ꯑꯄꯪꯕꯅꯤꯅ ꯃꯥꯁꯨ ꯍꯣꯏ ꯍꯣꯏ ꯍꯣꯏ ꯐꯩꯅꯦ ꯑꯗꯨꯅ ꯏꯃꯥ ꯍꯥꯏꯔ ꯌꯥꯒ
ꯈꯔ ꯍꯣꯏ ꯈꯔꯥꯎ ꯁꯤꯡꯉꯗꯤ ꯐꯥꯒꯗꯧꯕꯀꯣ
ꯃꯃꯥꯁꯤꯅ ꯑꯗꯨꯒ ꯅꯨꯄꯥꯁꯤꯅ ꯃꯃꯥꯗ ꯄꯤꯔꯤ ꯑꯗꯣ ꯅꯨꯄꯤꯁꯤꯅ ꯁꯥꯎꯗ ꯂꯣꯏꯔꯦ ꯃ ꯅꯨ ꯅꯨꯄꯤꯁꯤꯅ ꯅꯪꯁꯦ ꯑꯁ ꯌꯥꯝ ꯄꯪꯕꯁꯦ ꯀꯩꯅꯣꯅꯦ ꯈꯣꯠꯅꯨꯅꯦ ꯐꯧꯁꯤꯕꯨ ꯂꯣꯏ ꯄꯤꯊꯣꯛꯈ꯭ꯔꯦ ꯑꯩꯈꯣꯏꯗꯤ ꯀꯃꯥꯏꯅ ꯇꯧ ꯑꯩꯈꯗꯗꯤ ꯃꯥꯡꯖꯩ ꯈꯣꯠꯂꯦ ꯑꯩꯈꯣꯏ ꯀꯌꯥ ꯑꯩꯈꯣꯏ ꯀꯌꯥꯝ ꯀꯨꯏꯟ ꯆꯥꯗꯣꯏꯅꯤ ꯁꯤ ꯑꯩꯈꯣꯏꯅ ꯌꯥꯝ ꯈꯠꯅꯔꯦ ꯃꯥꯏ ꯅꯨꯄꯤꯁꯤꯒ ꯈꯒ ꯈꯠꯅꯔꯒ ꯑ ꯀꯩꯅꯣ ꯇꯧꯔꯦ ꯃꯥꯏ ꯅꯨꯄꯥꯁꯤꯅꯅꯦ ꯈꯪꯕ꯭ꯔꯥ ꯃ ꯅꯨꯄꯥꯁꯦ ꯃꯤꯅ ꯃꯥꯁꯦ ꯀꯩꯅꯣ ꯌꯥꯝ ꯄꯥꯝꯃꯦꯕ ꯑꯩꯈꯣꯏꯒꯤ ꯆꯒꯦꯝ ꯄꯣꯝꯕ ꯑꯗꯒꯤ ꯀꯩꯅꯣꯁꯦ ꯎꯝ ꯀꯩ ꯍꯥꯏꯗꯣꯏꯅꯣ ꯐꯛꯄꯥꯏꯒ ꯊꯥꯛꯑꯒ ꯁꯒꯦꯝ ꯐꯣꯝꯕꯗ ꯌꯥꯝ ꯉꯥꯎꯖꯩꯕꯀꯣ ꯃꯥꯁꯦ ꯑꯗꯨꯃꯥꯏꯅ ꯉꯥꯎꯖꯕꯁꯤꯗꯅꯦ ꯃꯥꯒꯤ ꯅꯨꯄꯥ ꯃꯥꯒꯤ ꯃꯃꯥ ꯑꯗꯨꯒ ꯃꯥꯒꯤ ꯃꯅꯦꯝꯕꯣꯛꯀ ꯃꯀꯨꯕꯣꯛꯀꯁꯦ ꯈꯪꯕꯒꯤꯅꯤꯀꯣ ꯃꯅꯦꯝꯕꯣꯛ ꯀ ꯀꯕꯣꯛ ꯑꯅ ꯃꯥꯁꯦ ꯎꯝ ꯐꯧꯗ ꯂꯧꯕ ꯌꯥꯅꯕꯅꯅꯦ ꯈꯪꯕ꯭ꯔꯥ ꯀꯩꯅꯣ ꯇꯧꯔꯦ ꯃꯥꯁꯦ ꯆꯥꯛ ꯀꯧꯔꯦ ꯎꯄꯥꯏ ꯆꯒꯦꯝ ꯐꯣꯝꯕꯗꯣ ꯍꯥꯞꯄꯒ ꯆꯥꯛꯁꯦꯛ ꯀꯧꯔꯦ ꯐꯖꯅ ꯑꯗꯨꯒ ꯆꯥꯛꯁꯦ ꯀꯧꯔ ꯆꯥꯕ ꯆꯠꯂꯦ ꯑꯗꯨꯒ ꯃꯥꯁꯦ ꯑꯗꯨ ꯄꯤꯖꯕꯗꯨꯗꯅꯦ ꯈꯪꯕ꯭ꯔꯥ ꯑꯩ ꯁꯥꯎꯋꯦꯍ ꯏꯃꯥ ꯏꯃꯣꯏꯣꯏꯒꯤ ꯍꯆꯥꯡꯁꯦ ꯑꯩꯅ ꯄꯥꯝꯖꯕꯗꯨꯐꯥꯎꯅꯦ ꯀꯥꯏꯅ ꯇꯧ ꯍꯥꯎꯑꯦ ꯂꯥꯛꯑꯦ ꯑꯗꯨꯅꯦ ꯏꯃ ꯐꯧꯗꯣ ꯍꯌꯦ ꯄꯠꯛꯑꯒꯦꯀꯣ ꯀꯥꯏꯅ ꯇꯧꯗꯅ ꯍꯔꯥꯎ ꯍꯔꯥꯎ ꯃꯥꯁꯦ ꯍꯔꯥꯎ ꯍꯔꯔꯕꯁꯦ ꯁꯥꯅ ꯆꯔꯥꯎꯒ ꯆꯥꯛ ꯍꯟꯖꯥꯡ ꯍꯥꯎꯕꯩꯌꯦ ꯑꯗꯨꯒ ꯁꯤꯗꯤ ꯑꯩꯅ ꯤꯗꯤꯑꯣ ꯊꯣꯡꯉꯗꯒꯦ ꯀꯩ ꯌꯦꯟꯁꯥꯡꯅꯣ ꯍꯥꯏꯔꯛꯑꯣ ꯍꯥꯏꯦ ꯑꯗꯣ ꯑꯗꯨꯅ ꯎꯝ ꯊꯣꯡꯗꯤꯦ ꯊꯣꯡꯒꯦ ꯎꯝ ꯍ ꯍꯥꯏꯒꯤ ꯍꯥꯏꯥꯏꯒꯤ ꯄ ꯍꯥꯏꯔ ꯎꯝ ꯀꯩꯅꯣ ꯇꯧꯔꯦ ꯎꯝ ꯐꯛꯄꯥꯏ ꯐꯛꯄꯥꯏꯗꯣ ꯑꯗꯨꯗ ꯐꯛꯄꯥꯏ ꯍꯥꯞꯄꯒ ꯆꯒꯦꯝꯄꯣꯝꯕꯅꯤ ꯈꯣꯠꯄꯅꯤ ꯍꯥꯏꯌꯨꯅ ꯍꯥꯏꯔꯦ
ꯑꯗꯣ ꯍꯥꯏꯕꯗꯨꯗ ꯃꯥꯅꯅꯦ ꯐꯖꯅ ꯇꯥꯔꯒ ꯍꯥꯏꯔ ꯍꯥꯏꯔ ꯂꯥꯛꯑꯦ ꯐꯛꯄꯒꯤ ꯆꯒꯦꯝ ꯄꯣꯝꯕ ꯐꯛꯄꯒꯤ ꯆꯒꯦꯝ ꯄꯣꯝꯕꯅ ꯑꯗꯨꯒ ꯍꯥꯏꯔ ꯂꯥꯛꯄ ꯁꯤꯗꯅꯦ ꯈꯪꯕ꯭ꯔ ꯃꯥꯁꯦ ꯈꯨꯗꯤ ꯊꯤꯔꯦꯕ ꯃꯥꯁꯦ ꯇꯨꯔꯦꯕꯀꯣ ꯑꯗꯨ ꯇꯨꯕꯗꯒꯤꯅꯦ ꯈꯪꯕ꯭ꯔ ꯃꯥꯁꯦ ꯁꯦ ꯐꯛꯆꯦꯠ ꯆꯒꯦꯝ ꯄꯣꯝꯕ ꯐꯛꯆꯦꯠ ꯆꯒꯦꯝ ꯄꯣꯝꯕꯅ ꯑꯣꯏꯅ ꯂꯥꯛꯑꯦꯕꯀꯣ ꯑꯗꯨꯗ ꯐꯛꯆꯦ ꯆꯦꯡꯄ ꯂꯥꯛꯄꯁꯤꯗꯁꯦ ꯑꯩꯁ ꯀꯥꯎꯊꯣꯛꯈ꯭ꯔꯦꯅ ꯑꯃꯨꯛꯅꯦ ꯈꯪꯕ꯭ꯔꯥ ꯃꯥꯁꯦ ꯇꯨꯈꯤꯕꯗꯒꯤꯅ ꯀꯥꯎꯊꯣꯛꯈ꯭ꯔꯦꯅꯅꯦ ꯍꯜꯂꯒ ꯃꯃꯗ ꯍꯪꯕ ꯂꯥꯛꯑꯦ ꯑꯗꯨꯁꯨ ꯍ ꯆꯈꯔꯦ ꯑꯗꯨꯁꯨꯨꯛꯆꯦ ꯆꯒꯦꯝꯣꯝ ꯐꯛꯆꯦ ꯆꯒꯦꯝ ꯄꯣꯝꯕꯅ ꯊꯨꯅ ꯊꯨꯅ ꯍꯥꯏꯔ ꯆꯠꯄꯗ ꯑꯗꯨꯥꯏꯅ ꯆꯠꯈ꯭ꯔꯦ
ꯑꯗꯣ ꯆꯦ
ꯦ ꯑꯗꯨ ꯍꯛꯆꯦꯠ ꯆꯠꯒꯦꯅ ꯄꯣꯝꯃꯦꯅ ꯂꯩꯈ꯭ꯔꯦ ꯃꯥꯁꯦ ꯑꯗꯨꯒ ꯃꯅꯤ ꯌꯧ ꯃꯥꯗ ꯃꯥꯏ ꯅꯨꯄꯤꯗ ꯑ ꯏꯃꯥꯅ ꯑꯩ ꯌꯥꯝ ꯍꯥꯎꯕ ꯍꯛꯆꯥꯡ ꯄꯤꯖꯔꯛꯏ ꯑꯩ ꯐꯛꯆꯦꯠ ꯊꯣꯡꯕ ꯄꯤꯖꯔꯛꯏ ꯈꯣꯠꯂꯤ ꯑꯗꯨꯅ ꯑꯩꯒꯤ ꯐꯛꯆꯦꯠ ꯊꯣꯡꯕꯗꯣ ꯌꯥꯝ ꯊꯨꯅ ꯊꯣꯡꯕ ꯑꯩ ꯐꯛꯆꯦꯠ ꯊꯣꯡꯕ ꯆꯥꯗꯣꯏꯅꯤ ꯇꯧꯋꯦ ꯑꯗ ꯃꯥꯏ ꯅꯨꯄꯤꯅ ꯀꯩꯅꯣꯃꯤ ꯅꯨꯄꯥ ꯅꯪꯕꯨ ꯐꯛꯆꯦꯠ ꯊꯪꯕ ꯍꯥꯏꯕ ꯂꯩꯇꯦꯅꯦ ꯀꯅꯥꯒꯤ ꯄꯛꯆꯦ ꯐꯪꯕꯅꯣ ꯍꯥꯏꯔ ꯏꯃꯥꯅ ꯇꯧꯁꯤꯟꯅꯤꯡꯉꯤ ꯏꯃꯥꯅ ꯀ ꯀꯅꯥ ꯀꯩ ꯄꯤꯖꯔꯒꯦ ꯐꯛꯆꯦꯠꯄꯨ ꯀꯅꯥ ꯄꯤꯖꯒꯦ ꯑꯩꯒꯤ ꯋꯥꯁꯦ ꯍꯥꯟꯅꯕꯨ ꯇꯧꯕꯤꯔ ꯈꯣꯠꯂꯤꯔ ꯀ ꯊꯥꯎ ꯃꯣꯏ ꯄꯥꯝ ꯃꯃꯥꯏꯁꯤꯅ ꯃꯣꯏ ꯅꯨꯄꯤꯁꯤꯅ ꯑꯗꯨꯒ ꯐꯛꯆꯦꯠꯁꯦ ꯈꯪꯕ ꯑꯩꯈꯣꯏꯒꯤꯅꯦ ꯃꯥꯗꯤꯅꯦꯅ ꯄꯤꯅ ꯊꯣꯡꯕ ꯌꯥꯗ꯭ꯔꯕꯅꯤꯅ ꯃꯥꯅꯅꯦ ꯈꯪꯕ ꯑꯣꯏꯅ ꯐꯛꯆꯦꯠ ꯍꯥꯏꯗꯅ ꯐꯛꯆꯦꯠ ꯃꯀꯛ ꯃꯀꯛ ꯀꯛꯑꯒꯅꯤ ꯐꯛꯆꯦꯠ ꯆꯒꯦꯝ ꯐꯣꯕ ꯑꯣꯏꯅ ꯊꯣꯡꯉꯨꯕ ꯈꯪꯕ꯭ꯔꯦ ꯃꯥꯥꯏ ꯅꯨꯄꯤꯁꯤꯅ ꯁꯥꯎꯔꯤꯦ ꯃꯃꯥꯗ ꯑꯩꯒꯤ ꯅꯨꯄꯥ ꯍꯥꯠꯀꯦ ꯇꯧꯕ ꯅꯣꯏꯅ ꯂꯣꯏ ꯃꯥꯟꯅꯒ ꯈꯣꯠꯂꯒ ꯐꯧꯁꯨ ꯀꯩꯅꯣ ꯇꯧꯕ ꯂꯧꯒꯦ ꯈꯣꯠꯀꯦ ꯇꯧꯕ ꯍꯥꯏꯔꯦ ꯑꯗꯨꯗꯩ ꯁꯤꯗꯤ ꯃꯃꯥꯅ ꯍꯥꯏ ꯏꯕꯦꯝꯃ ꯑꯩꯗꯤ ꯐꯛꯀꯦ ꯆꯒꯦꯝ ꯐꯣꯡꯕ ꯍꯥꯏꯈꯤꯗꯤ ꯑꯗꯨꯅꯦ ꯑꯩꯗꯤ ꯆꯒꯦꯝꯄꯣꯝꯕꯗꯣ ꯐꯛꯄꯥꯏ ꯍꯥꯞꯄꯒ ꯐꯛꯄꯥꯏ ꯆꯒꯦꯝ ꯄꯣꯝꯕ ꯍꯥꯏꯕꯅꯤꯅꯦ ꯍꯥꯏꯔꯦ ꯅꯠꯇꯦ ꯑꯩ ꯅꯨꯄꯥꯅ ꯐꯛꯆꯦꯠ ꯆꯒꯦꯝ ꯄꯣꯝꯕ ꯍꯥꯏꯅ ꯐꯛꯆꯦꯠ ꯆꯒꯦꯝꯕ ꯊꯣꯡꯉꯧꯒꯤ ꯇꯧꯋꯦ ꯐꯛꯆꯦꯠ ꯆꯒꯦꯝ ꯄꯣꯝꯕ ꯊꯣꯡꯍꯧꯋ ꯃꯥ ꯆꯥꯍꯧꯗꯣꯏ ꯇꯧꯋꯦ ꯍꯥꯏꯗꯣ ꯁꯤꯕ ꯇꯥꯔꯦꯅꯦꯅꯅꯦ ꯈ꯭ꯔꯦ ꯃꯥꯗꯤ ꯐꯛꯆꯦ ꯆꯒꯦꯝꯐ ꯊꯣꯡ ꯂꯄ ꯌꯦꯡ ꯃꯥꯁꯦ ꯄꯜꯂ ꯂꯩꯔꯝꯃꯤ ꯁꯤꯗꯤ ꯁꯤꯍꯧꯗꯦ ꯑꯗꯨꯃꯅ ꯑꯄꯪꯕ
ꯎꯝ ꯐꯥꯒꯅꯤ ꯇꯁꯤ ꯑꯗꯨꯕ ꯌꯥꯦ ꯍꯧꯖꯤꯛ ꯉ
ꯇꯃꯗꯣꯏꯔꯣ
ꯇ ꯍꯌꯦ ꯉ
ꯎꯝ ꯕꯣꯜꯗꯤ ꯌꯦꯡꯉꯣꯏꯗ꯭ꯔꯣ
ꯒꯗꯌꯦꯦ
ꯕꯣꯜ ꯌꯦꯡꯗꯣꯏꯔꯣ
ꯌꯦ
ꯎꯝ ꯀꯔꯝꯕ ꯀꯩꯅꯣꯗ ꯂꯩꯒꯦ ꯑꯦ ꯀꯅꯥꯒꯤ ꯐꯦꯟꯁꯅꯣ ꯌꯦꯡꯉꯨꯌꯦ ꯑꯣ
ꯅꯪꯒꯤ ꯌꯦꯡꯒꯗ꯭ꯔꯣ ꯕꯣꯔ ꯌꯦꯡꯒꯗ꯭ꯔꯣ
ꯎꯝ